ꯑꯥ ꯍꯜꯂꯣ ꯇꯥꯕ꯭ꯔꯣ
ꯍꯜꯂꯣ
ꯇꯥꯔꯕꯣ
ꯇꯥꯔꯦ ꯇꯥꯔꯦ
ꯑꯩ ꯅꯪ ꯐꯣꯟ ꯇꯧꯔꯛꯄꯗꯣ ꯑꯣꯛꯄ ꯌꯥꯗꯕ
ꯑꯣ
ꯑꯗꯨꯗ ꯇꯧꯅꯤ ꯊꯣꯛꯂꯛꯇꯕ ꯑꯃ ꯂꯩꯗꯥꯏꯅꯦ
ꯑꯥ ꯎꯝ ꯃꯊꯛꯇ ꯊꯣꯛꯇꯤ ꯊꯣꯛꯄꯅꯦ
ꯈꯪꯗꯦ ꯈꯣꯡ ꯅꯪ ꯈꯣꯡꯕꯗꯣ ꯀꯩꯝ ꯊꯣꯛꯂꯛꯇ꯭ꯔꯕ
ꯑꯣ
ꯑꯗꯨꯛ ꯁꯦꯝꯃꯤꯉꯥꯏ ꯇꯠꯈ꯭ꯔꯕ
ꯎꯝ
ꯊꯥꯡꯇꯣꯛ ꯊꯥꯡꯖꯟ ꯇꯨꯝꯃꯕꯣ
ꯇꯨꯝꯃꯒꯦꯅ ꯇꯧꯔꯦ
ꯑꯁ ꯑꯩꯗꯤ ꯐꯤ ꯂꯣꯏꯗ꯭ꯔꯤ
ꯀꯔꯝꯕ ꯁꯥꯔꯤꯅꯣ
ꯁꯥꯕ ꯅꯠꯇꯦ ꯊꯨꯞꯄ
ꯑꯣ ꯅꯍꯥꯟꯗꯒꯤ ꯂꯣꯏꯗ꯭ꯔꯤꯕ ꯍꯥꯢꯁꯦ
ꯉꯁꯤ ꯑꯅꯧꯕꯅꯦ
ꯏꯆꯦ ꯅ ꯅꯨꯡꯉꯥꯏꯔꯦ ꯌꯨꯝ ꯑꯅꯧꯕ ꯂꯩꯕꯗꯒꯤ
ꯌꯨꯝ ꯑꯅꯧꯕ ꯂꯩꯕꯗꯒꯤ ꯇꯨꯝꯕ ꯆꯥꯕ ꯁꯪꯗ꯭ꯔꯦ
ꯑꯕꯦꯝꯃ ꯂꯩꯔꯤꯕꯣ
ꯂꯩꯔꯤ
ꯑꯣ
ꯌꯨꯝ ꯑꯅꯧꯕ ꯅꯨꯡꯉꯥꯏꯅ ꯂꯩꯅꯕ ꯍꯣꯠꯅꯕ ꯋꯥꯏꯅꯦ
ꯑꯥ
ꯀꯔꯤꯅꯣ ꯎꯆꯤ ꯃꯈꯨꯟꯗꯒꯤ ꯊꯣꯛ ꯂꯛꯄꯕꯨꯗꯤ ꯅꯨꯡꯉꯥꯏꯕ
ꯍꯣꯏ
ꯀꯩꯅꯣꯕꯨꯗꯤ ꯎꯄꯨ ꯀꯩꯀꯥ ꯂꯣꯏ ꯊꯥꯡꯖꯜꯂꯕꯣ
ꯍꯣꯏ ꯄꯨꯡ ꯗꯣꯟꯗꯣꯟꯂꯩ ꯉꯥꯏ ꯊꯥꯡꯖꯜꯍꯧꯔꯒꯦꯅ ꯇꯥꯟ ꯆꯥꯅꯅ ꯅꯃꯥꯝꯆꯥ ꯃꯃꯥꯝꯆꯥ ꯀꯣꯏꯔꯛꯑꯦ
ꯑ
ꯗꯣꯟꯗꯣꯟ ꯅ ꯉꯥꯏꯔꯤꯉꯩꯗ ꯎꯄꯨꯗꯣ ꯊꯥꯡꯖꯜꯍꯧꯔꯁꯦꯅ ꯌꯥꯝꯃꯦ ꯊꯥꯡꯖꯟ ꯉꯝꯗꯣꯏ ꯂꯩꯔꯤꯗꯣ ꯑꯗꯩ ꯅꯥꯎꯆꯥ ꯍꯟꯖꯜꯂꯛꯄ ꯎꯕꯗ ꯅꯥꯎꯆꯥ ꯍꯣꯡꯅ ꯊꯥꯡꯖꯤꯜꯂꯁꯦꯅꯦ ꯃꯣꯏ ꯍꯨꯝ ꯇꯧꯔꯒ ꯊꯥꯡꯖꯜꯂꯦ ꯃꯌꯥꯝ ꯍꯧ ꯍꯧ ꯇꯧꯗꯅ
ꯍꯧ ꯍꯧ ꯇꯧꯗꯅ ꯇꯨꯒꯤ ꯑꯃꯨꯛ ꯊꯨꯞꯆꯜꯂꯦ ꯊꯕꯛ ꯑꯃꯨꯛ ꯄꯤꯔꯦ
ꯊꯕꯛꯃꯨꯛ ꯄꯤꯔꯦ ꯐꯤꯔꯣꯟꯅꯦꯅ ꯑꯐꯕꯁꯨ ꯅꯠꯇꯕꯤ ꯐꯖꯕꯁꯨ ꯅꯠꯇꯕꯤ ꯍꯨꯟꯗꯣꯛꯄꯁꯨ ꯌꯥꯗꯕꯤ ꯑꯁ ꯑꯩ ꯇꯜꯂꯦ ꯍꯨꯟꯊꯣꯛꯄꯁꯨ ꯄꯥꯝꯃꯨꯕꯤ ꯂꯩꯇꯣ ꯅꯣꯏꯗꯤ ꯑꯗꯨꯝꯕ
ꯍꯣꯏ ꯂꯩ ꯑꯁ ꯌꯥꯝ ꯂꯩꯇ
ꯁꯦꯠꯄꯨ꯭ꯔꯁꯨ ꯁꯦꯠꯅꯤꯡꯗꯕꯤ
ꯁꯦꯠꯁꯨ ꯅꯨꯡꯁꯤꯒꯤꯁꯨ ꯁꯦꯠꯂꯔꯣꯏꯗꯕ
ꯑꯥ
ꯑꯥꯥ
ꯄꯤꯛ ꯊꯟꯒꯩ ꯂꯩ
ꯁꯤꯃ ꯑꯗꯨꯝ ꯆꯥꯏꯁꯤꯜꯂꯒ ꯁꯥꯔ ꯑꯃꯨꯛꯁꯨ ꯔꯣ ꯊꯝꯒꯅꯤ ꯑꯃꯨꯛ
ꯋꯥꯅꯤ ꯑꯩ ꯉꯁꯥꯏ ꯐꯣꯟ ꯇꯧꯔꯛꯄꯗꯣ ꯇꯥꯗꯤ ꯇꯥꯕ ꯑꯗ ꯑꯩ ꯏꯃꯥꯟꯅꯕꯤ ꯑꯃꯒ ꯋꯥꯔꯤ ꯁꯥꯟꯅꯔꯤꯕ ꯑꯗꯨꯝ ꯀꯛꯊꯠꯈ꯭ꯔꯕ ꯑꯩꯅ
ꯃꯔꯛꯇ ꯇꯧꯁꯜꯂꯛꯑꯕ ꯐꯣꯟꯗꯣ
ꯅꯪꯒꯤꯗꯣ ꯀꯩꯅꯣꯗ ꯋꯆꯞ ꯑꯩꯅ ꯇꯧꯕꯗꯣ
ꯑꯥ
ꯀꯔꯤꯒꯤꯄꯤꯗꯣ ꯍꯥꯏꯗꯦꯕ ꯆꯠꯠꯇꯤ ꯆꯠꯂꯦꯕ ꯅꯪ ꯋꯆꯞ ꯁꯥꯟꯅꯕ
ꯑꯥ ꯑꯩꯅ ꯋꯥꯆꯞꯇ ꯅꯠꯇꯦ ꯁꯤꯗ ꯁꯥꯟꯅꯕ
ꯎꯝ
ꯃꯔꯛ ꯃꯔꯛꯇ ꯇꯧꯁꯜꯂꯛꯄꯗꯨꯗ ꯑꯩꯅ ꯃꯁꯤꯗꯤ ꯀꯛꯛꯇ ꯌꯥꯔꯣꯏ ꯀꯛꯊꯂ ꯍꯣꯔꯦꯟ ꯂꯣꯏꯔ ꯇꯧꯔꯒꯦꯗꯥꯃꯤꯑꯣꯏꯕꯗ
ꯇꯧꯕ ꯍꯧꯖꯤꯛ ꯏꯃꯥꯟꯅꯕꯤꯗꯨꯁꯨ ꯃꯥꯁꯨ ꯐꯣꯟ ꯇꯧꯁꯜꯂꯛꯄ ꯇꯥꯏꯃꯤꯡ ꯆꯞ ꯆꯥꯅꯍꯦꯛ ꯇꯥꯕ
ꯀꯔꯤ ꯀꯔꯤ ꯃꯊꯦꯜ ꯆꯥꯟꯅꯔꯒꯦ
ꯌꯦꯟ ꯊꯣꯡꯉꯦ
ꯑꯁ ꯑꯥꯍꯥꯎꯕꯅꯤꯅꯦ
ꯎꯝ ꯐꯤꯕꯝꯗꯥꯁꯤꯒ
ꯑꯣ ꯑꯕꯦꯝꯃꯍꯣꯏ ꯇꯨꯝꯒꯕ
ꯑꯣꯟ ꯏꯃꯨꯡꯒꯤ ꯅꯍꯟꯗꯩ ꯌꯦꯟ ꯊꯣꯡꯕꯗ ꯇꯣꯏꯅ ꯇꯣꯏꯅ ꯆꯥꯈꯠꯇꯅ
ꯑꯦꯍꯦ ꯍꯦꯍꯦ
ꯐꯖꯐꯝ ꯍꯦꯛ ꯂꯩꯇꯦꯍꯦ ꯇꯔꯦ
ꯍꯦ ꯍꯦ ꯍꯦ ꯍꯦ ꯍꯦ ꯆꯥꯍꯧꯔꯣ ꯆꯥꯍꯧꯔꯣ
ꯄꯨꯖꯦꯕꯧ ꯃꯈꯨꯝ ꯑꯝꯕꯣꯛ ꯌꯥꯗ꯭ꯔꯦ ꯑꯩꯈꯣꯏꯒꯤ
ꯎꯝ
ꯀꯅꯣ ꯅꯠꯇꯦ ꯃꯤꯡꯖꯦꯜ ꯅꯠꯇꯕ ꯃꯤꯡꯖꯦꯝꯕꯨꯗꯤ ꯑꯃꯇꯪꯅꯦ ꯀꯥꯏꯔꯤꯁꯦ ꯑꯗꯣ ꯀꯩꯅꯣ ꯌꯥꯗꯕ ꯁꯣꯖꯦ ꯕꯦꯔꯥ ꯂꯣꯏ ꯀꯥꯔꯦꯕ ꯁꯣ ꯑꯅꯧꯕ ꯂꯣꯏ ꯁꯤꯟ ꯁꯤꯟꯗꯗꯤ ꯌꯥꯔꯣꯏ
ꯎꯝ
ꯁꯣ ꯑꯝꯇ ꯂꯣꯟ ꯌꯥꯗ꯭ꯔꯕ
ꯁꯤꯟ ꯌꯥꯔꯗꯤ ꯑꯗꯣ ꯅꯠꯇꯕꯤꯗ ꯁꯨꯃꯥꯏꯅ ꯎꯄꯨꯒꯤ ꯑꯃ ꯅꯣꯡꯀꯥꯏ ꯆꯥꯕꯒꯤ ꯆꯦꯛꯈꯥꯏꯕꯗꯣ ꯄꯩꯊ ꯑꯗꯨ ꯃꯇꯧꯗꯗꯤ ꯐꯩꯌꯦ
ꯆꯤꯡꯕ ꯈꯣꯠꯄꯗꯣ ꯑꯗꯨ ꯅꯠꯇꯦ ꯑꯗꯨ ꯑꯗꯨ ꯌꯥꯝ ꯇꯜ ꯑꯗꯨ ꯅꯠꯇꯦ ꯑꯗꯨꯝ ꯁꯣ ꯂꯣꯟꯖꯟꯒꯤ ꯉꯥꯛꯁꯟꯈꯤꯕꯗꯅꯦ ꯁꯣ ꯂꯣꯟꯕꯒ ꯗꯨꯝ ꯆꯞ ꯃꯥꯅꯩꯕ ꯁꯣ ꯂꯣꯟꯗꯕꯁꯦ ꯅꯨꯉꯥꯏꯇꯦ ꯍꯥꯏꯕ ꯋꯥꯅꯦꯕꯀꯣ ꯑꯗꯨꯒ ꯑꯉꯥꯡꯈꯩꯅ ꯑꯗꯨ ꯎꯄꯨꯁꯦ ꯍꯥꯡꯇꯣꯛꯑꯒ ꯁꯣ ꯂꯣꯟꯗ꯭ꯔꯝꯅꯤꯅ ꯃꯌꯥ ꯀꯔꯥ ꯊꯃꯝꯃꯤꯅ ꯎꯆꯤ ꯆꯪꯕꯗꯣ ꯍꯧꯖꯤꯛꯄꯨꯗꯤ ꯆꯪꯉꯔꯣꯏꯗꯣ ꯑ ꯈꯪꯗꯦ ꯍꯥꯟꯅ ꯑꯁꯣꯟꯗ ꯎꯆꯤ ꯃꯀꯣꯜ ꯂꯩ ꯎꯆꯤ ꯃꯀꯣꯟ ꯂꯩꯔꯤꯉꯩꯗ ꯌꯥꯝ ꯆꯪꯉꯤ ꯁꯤꯁꯨ ꯑꯗꯨꯝ ꯆꯠꯂꯤꯅꯦ ꯀꯩꯅꯣ ꯎꯆꯤꯇꯤ ꯆꯠꯂꯦ ꯎꯆꯤꯗꯤ ꯑꯗꯨꯨꯝꯁꯤꯁꯨ
ꯑꯥ ꯑꯪ ꯀꯌꯥ ꯀꯟꯅ ꯀꯩꯅꯣ ꯇꯧꯗꯕꯅꯤꯗ
ꯈꯪꯗꯦ ꯑꯗꯨ ꯅꯣꯏꯒꯤꯅ ꯀꯨꯝꯗꯔꯛꯄꯝꯗꯣ ꯂꯩꯇꯦꯗꯅ
ꯎꯝ
ꯇꯥꯠꯇꯣ ꯍꯩꯕꯅꯤꯅ
ꯎꯝ
ꯑꯈꯣꯏꯒꯤꯅ ꯀꯨꯟꯊꯔꯐꯝ ꯂꯩ ꯍꯥꯏꯕ ꯁꯦꯇꯤꯡ ꯍꯥꯄꯇ꯭ꯔꯤꯕꯅꯤꯅ ꯃꯊꯛꯇ ꯒꯤ
ꯅꯣꯡꯃ ꯍꯣꯡꯖꯟꯗ꯭ꯔꯤꯉꯩꯗ ꯀꯩꯅꯣ ꯊꯥꯏꯅ ꯈꯔ ꯀꯨꯏꯔꯕꯩꯗ ꯃꯤꯡꯖꯦꯜꯗꯣ ꯃꯃꯥꯡ ꯀꯥ ꯈꯤꯟꯒꯤꯗꯣ ꯑꯗꯨꯒꯤꯗ ꯐꯧ ꯍ ꯀꯨꯝꯒꯤ ꯆꯤꯡꯖꯤꯟꯒꯤ ꯐꯧ ꯍꯩꯗꯣꯛꯄꯗꯣ ꯑꯣꯖꯥ ꯍꯨꯜꯂꯒ ꯑꯔꯦꯝꯕ ꯍꯥꯏꯗꯣꯛꯄꯒ ꯑꯗꯨ ꯆꯥꯕ ꯎꯆꯤ ꯂꯥꯛꯄ ꯃꯤꯡꯖꯦꯟꯁꯤꯗ ꯀꯨꯝꯗꯔꯒ ꯃꯤꯡꯖꯦꯟꯒꯤ ꯎꯄꯨ ꯗ꯭ꯔꯋꯥꯁꯇꯨꯗ ꯐꯧ ꯃꯀꯨ ꯂꯣꯏ ꯈꯣꯛꯆꯜꯂꯝꯃꯤꯅꯦꯕ ꯀꯣ ꯑꯗ ꯂꯥꯠ ꯇꯜꯂꯦ ꯃꯃꯥꯏꯗꯤ ꯄꯥꯛꯊꯣꯛ ꯄꯥꯛꯀꯩ ꯎꯆꯤ ꯃꯁꯛ ꯐꯖꯕ ꯑꯅꯣꯏꯕꯗꯣ ꯆ ꯀꯨꯝꯊꯔꯒ ꯒꯨꯝ ꯌꯦꯡꯈꯤꯗ꯭ꯔ ꯂꯩꯔꯦ ꯐꯧ ꯆꯔꯥ ꯆꯦꯟꯈꯠꯈꯤꯕ ꯑꯗꯨꯒ ꯂꯩꯁꯤꯅ ꯅꯦꯅꯦ ꯀꯩꯅꯣꯁꯤꯗꯤ ꯑꯩꯅ ꯏꯆꯥ ꯅꯨꯄꯥꯅꯦ ꯍꯥꯏꯕ ꯅꯦꯅꯦ ꯅꯪ ꯅꯆꯥ ꯅꯨꯄꯥꯖꯦ ꯃꯁꯛ ꯌꯥꯝ ꯐꯖꯩ ꯃꯃꯥꯢꯖꯦ ꯄꯥꯛꯊꯣꯛ ꯍꯣ ꯃꯁꯛ ꯌꯥꯝ ꯐꯖꯩ ꯅꯅꯦ ꯅꯪ ꯅꯆꯥꯅꯨꯄꯥ ꯂꯩꯍꯧꯔꯃꯦ ꯇꯧꯗꯣꯏꯅꯦ ꯑꯗꯨꯝ ꯂꯥꯛꯑꯦꯕ
ꯅꯆꯥ ꯅꯨꯄꯥꯅꯦ ꯍꯥꯏꯖꯦ
ꯎꯝ ꯏꯆꯥ ꯅꯨꯄꯥꯅꯦ ꯍꯥꯏꯅꯦ ꯌꯥꯝ ꯊꯤ ꯐꯖꯩꯀꯣ ꯍꯥꯏ ꯆꯦꯆꯧ ꯐꯖꯩ ꯂꯥꯛꯑꯦ ꯑꯗꯨꯗꯨꯒ ꯁꯤ ꯎꯗ꯭ꯔꯤꯕꯣ ꯍꯧꯖꯤꯛꯀꯤꯁꯦ ꯑꯗꯨꯒ ꯑꯗꯨꯒꯤ ꯃꯔꯛꯇꯨꯗꯤ ꯐꯧ ꯊꯝꯅꯤꯡꯉꯥꯏꯗ ꯅꯨꯡꯇꯤꯒꯤ ꯂꯥꯛꯑꯦ ꯍꯥꯏꯕ
ꯑꯥ
ꯑꯩ ꯐꯤ
ꯐꯧ ꯂꯩꯕꯗꯨꯅꯁꯨ ꯑꯣꯢꯕꯖ
ꯐꯤ ꯇꯪꯈꯥꯢ ꯃꯨꯛꯇꯤ ꯎꯆꯤ ꯆꯤꯛꯈ꯭ꯔꯦ
ꯑ ꯑꯁ ꯄꯥꯃꯨꯏꯍꯦ
ꯃꯨꯀꯥ ꯁꯨꯠ ꯁꯦꯝꯒꯦꯅ ꯑꯩꯅ ꯀꯩꯅꯣꯗꯣ ꯑꯃ ꯈꯨꯔꯈꯨꯜ ꯃꯨꯀꯥꯅ ꯐꯦꯟꯕ ꯑꯈꯦꯠ ꯑꯁꯨꯡꯕ ꯐꯦꯟꯕꯗꯣ
ꯑꯥ
ꯏꯅꯥꯎꯅ ꯁꯥꯏꯗꯣ ꯑꯗꯨꯒꯨꯝꯕꯗꯣ ꯑꯗꯨꯗ ꯑꯥ ꯎꯔꯦꯡ ꯃꯆꯨ ꯑꯃ ꯑꯗꯨꯒ ꯑꯩꯒꯤ ꯔꯥꯅꯤꯗꯨꯒ ꯎꯔꯦꯡ ꯁꯨꯠ ꯁꯦꯝꯒꯦ ꯑꯥ ꯐꯤ ꯁꯨꯠ ꯁꯦꯝꯒꯦꯅ ꯑꯩꯅ ꯁꯪꯕꯤꯌꯣ ꯄꯤ ꯎꯔꯦꯟ ꯁꯪꯉꯛꯑꯦꯕꯀꯣ ꯑꯗꯨꯒ ꯑꯅꯤꯃꯛꯂꯣꯢ ꯁꯦꯠ ꯁꯦꯠꯇ ꯂꯤꯁꯤꯡ ꯀꯨꯟꯊ꯭ꯔꯥꯒ
ꯐꯁ ꯄꯥꯝꯃꯨꯢꯍꯦ
ꯑꯗꯒꯤ ꯑꯕꯦꯝꯕꯅꯒ ꯁꯦꯠꯄ ꯌꯦꯂꯣꯒꯤ ꯃꯄꯥꯟ ꯁꯪꯕꯒ ꯁꯦꯠꯄ ꯌꯥꯝ ꯐꯖꯕ ꯐꯅꯦꯛꯇꯣ ꯈꯪꯕ꯭ꯔꯥ
ꯈꯪꯉꯦ
ꯑꯗꯨꯗ ꯆꯤꯛꯊꯠꯂꯦ ꯎꯒꯤ ꯂꯣꯏꯔꯦ ꯑꯥ ꯀꯩꯅꯣꯅ ꯁꯦꯠꯄ ꯎꯝ ꯂꯨꯈꯣꯏꯕꯤꯅ ꯁꯦꯠꯄ ꯐꯅꯦꯛ ꯃꯆꯥꯗꯣ ꯃꯄꯥꯟ ꯈꯍꯛꯄꯤ ꯌꯥꯝ ꯐꯖꯕꯗꯣ ꯑꯗꯨꯒꯨꯝꯕꯒꯤ ꯀꯦꯒꯦ ꯑꯆꯧꯕ ꯑꯃ ꯂꯩꯔꯦ ꯁꯤꯁꯨ ꯆꯤꯛꯊꯠꯂꯦ
ꯑꯥ
ꯐꯦꯟꯕ ꯃꯨꯀꯥ ꯑ ꯀꯨꯞꯄꯤ ꯐꯦꯟꯕ ꯐꯤꯒꯦ ꯃꯀꯥ ꯐꯦꯟ ꯌꯥꯝ ꯐꯖꯩꯗꯅꯦ ꯐꯤꯒꯦ ꯃꯨꯀꯥ ꯐꯦꯟꯕꯁꯦ
ꯎꯝ ꯐꯖꯅꯦ
ꯃꯁꯤꯡ ꯈꯡꯗꯒꯤ ꯆꯤꯛꯑꯦ ꯎꯄꯨ ꯇꯡꯈꯥꯏ ꯑꯃ ꯆꯤꯛꯈ꯭ꯔꯦ ꯐꯤꯒꯦꯕꯨ ꯍ ꯃꯄꯥꯟ ꯈꯔ ꯆꯥ ꯍꯧꯔꯝꯃꯦ ꯑꯗꯒꯤ ꯃꯄꯥꯟ ꯅꯥꯏꯕ ꯑꯃ ꯀꯣꯛ ꯑꯩꯈꯣꯏꯒꯤ ꯂꯨꯄꯥ ꯂꯤꯁꯤꯡ ꯑꯃ ꯆꯅꯤ ꯆꯍꯨꯝ ꯄꯤꯕꯗꯣ ꯊꯥꯕ ꯐꯖꯕ ꯈꯩꯗꯦꯜꯒꯤꯗꯣ
ꯑꯥ
ꯊꯝꯕꯥꯜꯂꯩꯈꯣꯛ ꯑꯃ ꯑꯥ ꯌꯝꯃꯦ ꯍꯦ ꯎꯄꯨ ꯇꯪꯈꯥꯏ ꯑꯃ ꯆꯤꯛꯈ꯭ꯔꯦ ꯑꯗꯨꯒ ꯑꯩꯈꯣꯏꯒꯤ ꯀꯞ ꯑꯆꯧꯕ ꯑꯉꯧꯕ ꯑꯃ ꯃꯈꯣꯛ ꯆꯥꯒꯤ ꯆꯥ ꯊꯛꯄ ꯆꯥ ꯁꯪꯒꯣꯝ ꯊꯛꯅꯕ ꯑꯉꯧꯕ ꯑꯆꯧ ꯑꯆꯧꯕ ꯑꯃ ꯑꯕꯦꯝꯃꯒꯤ ꯂꯩꯕꯗꯣ ꯈꯪꯕ꯭ꯔ ꯐꯤꯌꯥ꯭ꯔ ꯋꯦꯜꯗꯒ ꯄꯤꯔꯛꯄ ꯃꯣꯏ ꯏꯁꯇ꯭ꯔꯟ ꯐꯌ꯭ꯔꯋꯦꯟꯒꯨꯝꯕ ꯑꯗꯨꯒꯨꯝꯕꯗ ꯄꯤꯔꯛꯄ ꯃꯥꯏ ꯑꯍꯨꯝ ꯁꯨꯔꯝꯕꯅꯤ ꯑꯃ ꯁꯤꯖꯟꯅ ꯊꯣꯛꯑꯒ ꯐꯤꯌꯥ꯭ꯔꯋꯦꯜ ꯑꯅꯤꯔꯛꯀꯤ ꯇꯦꯟꯒꯤ ꯃ ꯑꯥ ꯁꯤ ꯀꯦꯟꯕ ꯑꯣꯏꯒꯅꯤꯌꯦ
ꯑꯥ
ꯑꯍꯨꯝ ꯁꯨꯔꯝꯃꯦ ꯑꯃꯅ ꯕ꯭ꯔꯥꯗꯦ ꯊꯥꯕ ꯑꯃ ꯕ꯭ꯔꯥꯗꯦ ꯊꯥꯕꯅꯦ ꯄꯤꯟꯇꯨꯅ ꯃꯃꯥꯟꯅꯕꯒꯤ ꯕꯔ꯭ꯥꯗꯦ ꯁꯦ ꯄꯤꯊꯣꯛꯀ꯭ꯔꯦ ꯑꯗꯨꯒ ꯑꯃꯅ ꯁꯤꯖꯤꯟꯅ ꯊꯣꯛꯣꯛꯄ ꯑꯃꯗꯤ ꯕꯣꯛꯁꯇ ꯑꯗꯨꯝ ꯌꯥꯎꯔꯒ ꯎꯄꯨ ꯃꯅꯨꯡꯗ ꯂꯩꯕ ꯀꯧꯕꯣꯁꯇꯣ ꯇꯪꯈꯥꯏ ꯃꯨꯛ ꯆꯥꯊꯣꯛ ꯇꯤꯂꯥꯁꯇꯨꯕꯨꯗꯤ ꯆꯥ ꯉꯝꯗ꯭ꯔꯕ
ꯑꯥ ꯍꯨꯝ ꯀꯣꯆꯤ ꯕꯦꯔꯥꯅꯦ
ꯐꯖ ꯆꯥꯒꯔꯦ
ꯅꯣꯏ ꯀꯣꯠ ꯂꯩꯕꯗꯨꯅ ꯖꯨꯅꯤꯗ ꯅꯥꯀꯥꯟꯗ
ꯃꯊꯛꯀꯤ ꯃꯣꯏꯒꯤ ꯎ ꯄꯥꯝꯕꯤ ꯅꯥꯁꯤꯛ ꯍꯧꯕꯗꯣ ꯑꯗꯨꯗꯒꯤ ꯃꯊꯛꯇ ꯂꯥꯛꯑ ꯀꯨꯝꯗꯔꯛꯑꯦꯕ ꯑꯗꯨꯒ ꯎꯄꯨ ꯃꯊꯛꯇꯒꯤ ꯀꯨꯟꯊꯔꯦ ꯃꯈꯥꯗꯩ ꯀꯥꯕ ꯅꯠꯇꯦꯕ ꯑꯗꯨꯒ ꯊꯣꯡ ꯃꯌꯥ ꯀꯥꯕꯗꯣ ꯁꯣ꯭ꯔ ꯂꯣꯟꯗꯕꯒꯤ ꯑꯗꯨ ꯃꯆꯤꯟꯗꯨꯅ ꯍꯜ ꯍꯜꯂꯒ ꯑꯗꯨꯒꯤ ꯇꯧꯔ ꯆꯪꯕ
ꯑꯥ ꯎꯄꯨꯗꯤ ꯀꯩꯝ ꯇꯧꯗ꯭ꯔꯣ
ꯎꯞꯄꯨ ꯆꯤꯈꯥꯏꯕ ꯈꯣꯠꯀꯥꯏꯕꯗꯤ ꯇꯧꯗꯦ
ꯑꯣ ꯍꯧꯖꯤꯛꯀꯥꯟ ꯀꯩꯅꯣꯁꯦ ꯌꯥꯝ ꯐꯔꯕꯅꯦ ꯃꯤꯅꯤꯠ ꯇꯔꯥꯅꯤꯊꯣꯏ ꯍꯦꯛ ꯇꯥꯔ ꯃꯊꯟꯇ ꯑꯗꯨꯝ ꯀꯛꯆꯔꯕꯅꯦ
ꯌꯥꯝ ꯁꯤꯡꯉꯤ ꯑꯗꯩ ꯁꯝꯃꯤꯠꯁꯤ ꯁꯝ
ꯇꯧꯔꯔꯣꯏ ꯇꯧꯔꯔꯣꯏ ꯃꯇꯣꯝꯇ ꯑꯗꯨꯝ ꯇꯧꯖꯔꯅꯤ
ꯃꯇꯝ ꯇꯧꯖꯕ꯭ꯔꯣ ꯑꯩꯩ ꯉꯁꯥꯏ ꯁꯃꯤꯠ ꯇꯧꯍꯧꯗ꯭ꯔꯦꯅ ꯇꯧꯔꯤꯖꯦ ꯃꯇꯣꯟ ꯇꯧꯖꯥ ꯖꯥ ꯑꯣꯏꯔꯦ
ꯑꯥ ꯇꯧꯖꯕꯅꯦ ꯇꯧꯖꯕꯅꯦ
ꯎ ꯑꯗꯨꯒ ꯁꯃꯤꯠꯇꯣ ꯇꯧꯍꯧꯗ꯭ꯔꯤ ꯏꯕꯦꯇꯣꯟꯒ ꯁꯥꯟꯅꯔꯒ ꯑꯗꯨꯒ ꯀꯝꯄ꯭ꯂꯤꯠ ꯑꯃꯨꯛ ꯇꯧꯀꯥꯟꯗ ꯇꯥꯛꯁ ꯀꯝꯄ꯭ꯂꯤꯠ ꯍꯥꯏꯔꯛꯑꯦꯕꯀꯣ ꯌꯥꯗ꯭ꯔꯦ ꯇꯧꯕ ꯃꯥꯅ ꯃꯁꯤꯡ ꯁꯨꯈ꯭ꯔꯕ ꯈꯪꯗꯦ ꯑꯩꯅ ꯇꯧꯕ
ꯁꯨꯔꯝꯃꯅꯤ ꯃꯔꯤ ꯔꯛꯇꯒꯤ ꯍꯦꯟꯅ ꯌꯥꯗ꯭ꯔꯥꯕꯅꯦ
ꯎꯝ ꯔꯕꯤꯅꯥꯅꯗꯤ ꯃꯉꯥꯔꯛꯅꯦ ꯍꯥꯏꯅ
ꯃꯪꯉꯥꯔꯛ ꯌꯥꯗꯕꯅꯤꯗ ꯃꯔꯤꯔꯛꯇꯪꯅꯤ ꯑꯩ ꯃꯥ ꯌꯥꯔꯦ ꯑꯩꯈꯣꯏ ꯃꯥꯗ ꯇꯧ ꯌꯥꯏꯅꯦ ꯌꯥꯗꯕꯩꯅꯦ
ꯁꯦꯔꯕꯤꯅꯥꯍꯣꯏꯁꯨ ꯄꯩꯁꯥ ꯆꯪꯉꯝꯅꯤ
ꯑꯥ ꯑꯗꯨꯏ ꯃꯔꯝꯗ ꯍꯥꯏꯅꯕ ꯌꯥꯗꯦꯗꯥꯏ ꯅꯪꯕꯨ
ꯌꯥꯗꯦ ꯑꯗꯨ ꯑꯣꯏꯁꯨ ꯄꯥꯟꯅꯗ꯭ꯔꯁꯨ ꯌꯥꯏ ꯅꯪꯅꯗꯤ ꯌꯥꯏ ꯗꯥꯏꯔꯦꯛ ꯄꯟꯗ꯭ꯔꯗꯤ ꯌꯥꯏ
ꯃꯣꯏ ꯈꯪꯄꯣꯠꯇꯦ ꯀꯩꯅꯣ
ꯎꯝ ꯃꯥꯅꯦ